ꯑꯣ ꯁꯤꯃꯗꯤ ꯑꯩꯅꯒ ꯊꯥꯖꯕꯗ ꯑꯥ ꯑꯗꯨꯗꯤ ꯑꯩ ꯉꯁꯥꯏꯒꯤꯅꯦ ꯉꯁꯥꯏꯒꯤ ꯑꯌꯨꯛꯇ ꯌꯥꯈꯤꯗꯕꯗꯨꯒꯤ ꯃꯣꯏꯅꯅꯦ ꯑꯃꯨꯛ ꯀꯥꯔꯟ ꯐꯨꯖꯤꯜꯂꯛꯑꯒꯅꯦ ꯑꯩꯁꯦ ꯀꯣꯜ ꯑꯅꯤ ꯃꯥꯡꯍꯜꯂꯕꯅꯦ ꯃꯣꯏꯅ ꯍꯧꯖꯤꯛ
ꯎꯝ
ꯑꯗꯣ ꯅꯪ ꯆꯠꯂꯦ ꯆꯠꯂꯦ ꯉꯁꯤ ꯊ ꯆꯨꯜꯂꯦ ꯑꯗꯣ ꯉꯁꯤꯕꯨꯗꯤ ꯈꯤꯇꯪ ꯑꯌꯨꯛ ꯉꯥꯛꯇꯪ ꯀꯣꯝꯃꯝꯃꯦ ꯑꯗꯒꯤ ꯐꯔꯛꯇ ꯂꯥꯛꯄꯗꯨꯅ ꯑꯃꯨꯛ ꯑꯗꯨꯝ ꯂꯥꯛꯑꯒ ꯇꯥꯏꯃꯤꯡꯁꯦ ꯌꯥꯝ ꯆꯥꯟꯅꯅ ꯂꯣꯏꯈꯤꯕ ꯍꯥꯏꯇꯥꯔꯦ ꯄꯨꯡ ꯃꯔꯤ ꯃꯈꯥꯏ ꯈꯤꯇꯪ ꯍꯦꯟꯕ ꯑꯗꯨꯋꯥꯏꯗꯨꯗ ꯆꯞ ꯆꯥꯅ ꯂꯣꯏꯔꯦꯕꯀꯣ ꯀ ꯑꯗꯨ ꯂꯣꯏꯕꯗꯒꯤ ꯉꯥꯛꯇꯪ ꯁꯨꯝ ꯂꯩꯔꯒꯦ ꯂꯥꯛꯇꯕꯗꯒꯤ ꯑꯗꯨꯝ ꯂꯣꯏꯁꯤꯜꯂꯁꯦꯅ ꯍꯥꯏꯔꯦ ꯑꯗꯨꯒ ꯉꯁꯤꯗꯤ ꯌꯥꯝ ꯇꯥꯟ ꯆꯥꯟꯅꯅ ꯃꯉꯥ ꯃꯤꯅꯤꯠ ꯈꯤꯇꯪ ꯍꯦꯟꯕ ꯑꯗꯨꯋꯥꯏꯗ ꯑꯗꯨꯝ ꯂꯣꯏꯁꯤꯜꯂꯛꯑꯦ ꯑꯗꯨꯒ ꯑꯗꯨꯃꯥꯏꯅ ꯇꯧꯔ ꯍꯜꯂꯛꯑꯦ ꯑꯗꯣ ꯑꯩꯅ ꯑꯃꯨꯛ ꯉꯟꯅ ꯍꯜꯂꯛꯄ ꯅꯨꯃꯤꯠꯇ ꯅꯪꯅ ꯑꯃꯨꯛ ꯊꯕꯛ ꯆꯤꯜꯂꯝꯃꯦ ꯑꯗꯨꯅ ꯆꯠꯇ꯭ꯔꯦ ꯑꯗꯣ ꯍꯌꯦꯡ ꯑꯌꯨꯛꯇꯤ ꯉꯝꯒꯗ꯭ꯔꯣ ꯅꯠꯇ꯭ꯔꯒ ꯄꯣꯊꯥꯈꯤꯒꯦ ꯍꯥꯏꯕ꯭ꯔꯣ ꯀꯃꯥꯏꯅ ꯇꯧꯒꯦ
ꯍꯌꯦꯡ ꯑꯌꯨꯛꯁꯦ ꯑꯩ ꯌꯥꯔꯣꯏ ꯑꯩ ꯈꯣꯡꯁꯦ ꯍꯧꯖꯤꯛ ꯀꯩ ꯍꯥꯏꯅꯤ ꯅꯍꯥꯟꯈꯩ ꯊꯕꯛ ꯇꯧꯕꯒꯤ ꯍꯥꯏꯗꯤ ꯃꯤ ꯑꯍꯜ ꯂꯃꯟ ꯀꯩꯀꯩ ꯂꯩꯕ ꯑꯗꯒꯤ ꯌꯨꯝꯗ ꯀꯩꯗ ꯆꯪꯕꯗꯣ ꯆꯥꯄꯜ ꯇꯣꯡꯉꯒ ꯆꯠꯄ ꯆꯪꯕ ꯌꯥꯗꯕꯅꯤꯅꯀꯣ ꯑꯗꯨꯝ ꯂꯧꯊꯣꯛꯑ ꯆꯪꯕꯒꯤ ꯈꯨꯅꯤꯡꯁꯦ ꯑꯩꯈꯣꯏꯒꯤ ꯎꯐꯨꯟ ꯆꯪꯕ ꯑꯩꯁꯤꯗꯤ ꯏꯁꯥꯒꯤꯁꯨ ꯍꯥꯏꯗꯤ ꯑꯩꯒꯤ ꯎꯟꯁꯥꯁꯦ ꯀꯥ ꯍꯦꯟꯅ ꯌꯥꯝ ꯐꯕꯗꯨꯣ ꯑꯣꯏꯗꯦꯕꯀꯣ ꯑꯗꯨꯒꯤ ꯂꯣꯏ ꯆꯦꯛꯈꯥꯏꯔꯒ ꯍꯧꯖꯤꯛꯁꯦ ꯍꯥꯏꯗꯤ ꯏ ꯇꯥꯕꯒꯤ ꯇꯥꯏꯞꯇꯅꯦ ꯌꯥꯝ ꯅꯥꯕꯗꯣ ꯊꯥꯕ ꯀꯥꯟꯗ ꯅꯥꯕꯗꯣ ꯀꯥꯡꯪꯁꯪ ꯉꯥꯡꯁꯪ ꯅꯥꯕꯗ ꯑꯗꯨꯃꯥꯏꯅ ꯇꯧꯕꯒꯤ ꯅꯨꯡꯉꯥꯏꯇꯕ ꯉꯁꯥꯏꯗꯒꯤ ꯑꯗꯨꯝ ꯃꯣꯏꯒꯤ ꯒꯦꯁꯇꯗꯦꯟ ꯇꯧꯔꯒꯅꯦ ꯑꯗꯨꯝ ꯆꯦꯔꯦꯡ ꯇꯧꯔꯒ ꯌꯣꯝꯉ ꯊꯝꯃꯤꯅꯦꯕ ꯍꯥꯏꯕꯗꯤ ꯈꯤꯇꯪ ꯊꯣꯠꯇꯣꯛꯍꯜꯂꯒ ꯑꯗꯨꯝ ꯀꯩꯅꯣ ꯇꯧꯔꯒ ꯎꯅꯨꯡꯁꯥꯁꯨ ꯑꯣꯏꯗꯤꯤꯡꯒ ꯕ ꯇꯧꯕꯒꯤ ꯍꯥꯏꯗꯤ ꯂꯣꯏꯅ ꯆꯦꯛꯈꯥꯏꯔꯒ ꯀꯩ ꯍꯥꯏꯅꯤ ꯃꯅꯨꯡꯒꯤ ꯇꯥꯏꯞ ꯇꯧꯔꯒ ꯇꯧꯕ ꯂꯩꯕꯗꯣ ꯑꯗꯨꯃꯥꯏꯅ ꯇꯧꯕꯀꯣ ꯑꯗꯨꯗꯨꯒꯤꯅꯤ ꯑꯗꯣ ꯍꯌꯦꯡꯁꯨꯦ ꯁꯨꯃꯥꯏꯅ ꯇꯧꯕꯅꯦ ꯑꯩꯈꯣꯏ ꯅꯍꯥꯟꯒꯤ ꯊꯕꯛꯀꯤꯗꯨꯣ ꯈꯔ ꯌꯦꯌꯦꯠꯅꯕ ꯂꯩꯔꯤꯕꯀꯣ ꯍꯌꯦꯡꯅ ꯑꯃꯨꯛꯇꯪ ꯂꯥꯁ ꯑꯣꯏꯅ ꯍ ꯃꯌꯥꯝꯗꯣ ꯄꯨꯜꯂꯒ ꯑꯩꯈꯣꯏ ꯏꯃꯥꯟꯅꯕꯤ ꯑꯃꯒꯤ ꯃꯌꯗ ꯄꯨꯜꯂꯒ ꯍꯦꯛꯇ ꯀꯩꯅꯣ ꯇꯧꯕ ꯌꯥꯕꯁꯦ ꯑꯩꯈꯣꯏꯁꯦ ꯎ ꯑꯗꯨꯒꯤ ꯐꯪꯕꯒꯤꯗꯣ ꯌꯥꯝꯅ ꯅꯦꯝꯈ꯭ꯔꯕ ꯍꯥꯏꯕꯗꯤ ꯃꯣꯏꯒꯤ ꯃꯥꯔꯛꯇꯣ ꯀꯛꯊꯈꯤꯕ ꯑꯗꯨꯃꯥꯏꯅ ꯑꯣꯏꯇꯥꯥꯔꯒꯗꯤ ꯑꯗꯨꯗꯨꯒꯤ ꯑꯩꯈꯣꯏꯗꯣ ꯑꯃꯨꯛꯇꯪ ꯐꯪꯉꯦ ꯐꯪꯗ꯭ꯔꯦ ꯐꯪꯗ꯭ꯔꯦ ꯐꯪꯗ꯭ꯔꯦ ꯑꯗꯣ ꯃꯣꯏ ꯐꯪꯉꯁꯨ ꯍꯌꯦꯡ ꯑꯩꯈꯣꯏꯗꯤ ꯑꯗꯨꯝ ꯌꯦꯠꯂꯛꯑꯅꯦꯕꯀꯣ ꯑꯗꯨꯗꯨꯒꯤ ꯍꯌꯦꯡꯗꯣ ꯑꯝꯇ ꯑꯣꯏꯅ ꯂꯥꯁ ꯑꯣꯏꯅ ꯀꯩꯅꯣ ꯇꯧꯔꯒ ꯃꯌꯥꯝꯁꯦ ꯎꯅꯔꯒ ꯀꯩꯀꯩ ꯇꯧꯕ ꯌꯥꯒꯦꯗ ꯑꯃꯨꯛꯇꯪ ꯈꯟꯈꯤꯁꯦ ꯑꯗꯨꯝ ꯄꯨꯡ ꯅꯤꯄꯥꯟ ꯁ꯭ꯋꯥꯏꯗ ꯄꯨꯟ ꯁꯦꯟꯅ ꯍꯥꯏꯕꯀꯣ ꯑꯗꯨꯒ ꯑꯃ ꯑꯃ ꯆꯠꯅꯔꯁꯨ ꯌꯥꯅꯕ ꯍꯌꯦꯡꯗꯤ ꯑꯉꯥꯡꯒꯤ ꯑꯦꯛꯖꯥꯝꯁꯨ ꯂꯩꯅꯕꯅꯤꯅ ꯃꯤ ꯃꯌꯥꯝꯗ ꯊꯕꯛ ꯁꯨꯅꯗꯒꯦ ꯑꯗꯨ ꯑꯣꯏꯇꯥꯥꯔꯁꯨ ꯃꯇꯝꯗꯨꯣ ꯂꯩꯇ꯭ꯔꯕ ꯑꯩꯈꯣꯏ ꯇꯥꯡ ꯀꯨꯟꯃꯉꯥꯗ ꯍꯥꯏꯗꯣꯛꯀꯅꯤ ꯍꯥꯏꯌꯦꯕꯀꯣ ꯃꯣꯏꯒꯤ ꯀꯩꯅꯣꯗꯣ ꯑꯣꯏꯣꯏ ꯇꯧꯒꯗꯕ ꯃꯈꯈꯩꯗꯣ ꯑꯗꯨꯏꯗꯨꯒꯤ ꯇꯧꯗ꯭ꯔꯤꯉꯩꯗ ꯇꯧꯕ ꯌꯥꯕ ꯇꯧꯍꯧꯁꯦ ꯎꯟꯅꯅꯕ ꯌꯥꯕ ꯎꯅꯍꯧꯁꯦ ꯑꯗꯗꯒꯤ ꯃꯣꯏ ꯕꯥꯍꯣꯏꯁꯨ ꯑꯗꯨꯒꯤ ꯇꯧꯕꯒꯤ ꯑꯣꯏꯕꯒꯤ ꯃꯣꯏꯅꯁꯨ ꯑꯗꯨꯝ ꯌꯥꯅꯤꯉꯥꯏ ꯇꯧꯒꯦ ꯑꯗꯨꯣꯏ ꯃꯌꯥꯝ ꯄꯨꯂꯞ ꯂꯥꯛꯑꯣ ꯑꯗꯒꯤ ꯑꯦꯛꯖꯥꯝ ꯂꯩꯕꯗꯨꯅ ꯅꯤꯄꯥꯜ ꯑꯗꯨꯋꯥꯏꯗ ꯄꯨꯜꯂꯒ ꯅꯤꯄꯥꯥꯟ ꯃꯈꯥꯏ ꯄꯨꯜꯂ ꯑꯗꯨꯃꯥꯏꯅ ꯆꯠꯅꯔꯒ ꯇꯧ ꯁꯦꯅ ꯍꯥꯏꯕꯀꯣ ꯑꯗꯨꯗꯨꯒꯤ ꯑꯩ ꯄꯨꯡ ꯇꯧ ꯁ꯭ꯋꯥꯏꯗ ꯍꯥꯏꯔꯛꯈ꯭ꯔꯅꯦꯕ ꯑꯗꯨꯅ ꯁꯪꯉꯔꯣꯏꯗꯕ ꯑꯗꯨ ꯉꯥꯛꯇꯁꯤꯅ ꯈꯣꯡꯗꯨꯁꯨ ꯌꯥꯗꯕꯒꯤꯀꯣ ꯑꯗꯨꯃꯥꯏꯅ ꯇꯧꯕꯅꯤꯅ
ꯑꯗꯨꯕꯨꯗꯤ ꯅꯪ ꯂꯧꯈꯣꯡꯗꯨꯕꯨꯗꯤꯅꯦ ꯌꯦꯟ ꯊꯣꯛꯣꯛꯄ꯭ꯔꯥ ꯅꯠꯇ꯭ꯔꯒꯁꯨ ꯍꯤꯗꯥꯛꯀꯨꯝꯕ ꯁꯨꯃꯥꯏꯅ ꯇꯧꯔꯛꯑꯒꯗꯤ ꯀꯃꯥꯏꯅ ꯇꯧꯕ ꯌꯥꯏꯗꯣ ꯑꯗꯨꯁꯨ ꯌꯦꯡꯉꯣꯒꯤꯦꯁꯂꯦꯟꯒꯨꯝꯕ ꯇꯧꯕꯗꯨꯁꯨ ꯑꯃ ꯑꯗꯒꯤ ꯌꯦꯡꯉꯒ ꯍꯥꯏꯕꯗꯤ ꯈꯤꯇꯪ ꯍꯥꯡꯗꯣꯛ ꯍꯥꯡꯖꯤꯟ ꯇꯧꯅꯔꯒ ꯑꯗꯨꯝ ꯅꯃꯥꯟꯅꯕꯁꯨ ꯁꯨ ꯂꯩꯕꯅꯤꯅ ꯍꯥꯡꯗꯣꯛ ꯍꯥꯡꯖꯤꯟ ꯇꯧꯅꯔꯒ ꯑꯗꯨꯝꯕ ꯍꯤꯗꯥꯛ ꯑꯃ ꯇꯩꯕꯗꯨꯁꯨ ꯐꯒꯗꯕ ꯃꯥꯜꯂꯦ ꯍꯥꯏꯕꯗꯤ ꯁꯦꯟꯖꯟ ꯂꯧꯊꯣꯛꯄ ꯈꯣꯠꯄ ꯇꯧꯕꯁꯦ ꯑꯗꯨꯝ ꯇꯧꯔꯛꯄꯁꯨ ꯌꯥꯏꯑꯕꯀꯣ ꯍꯥꯏꯕꯗꯤ ꯈꯤꯇꯪ ꯀꯩꯅꯣ ꯇꯧꯕꯒ ꯅꯥꯕꯗꯣ ꯅꯪꯒꯤ ꯅꯥꯈꯣꯡꯗꯣ ꯅꯨꯡꯉꯥꯏꯇꯗꯅꯀꯣ ꯑꯗꯨꯅ ꯑꯗꯨꯃꯥꯏꯅ ꯌꯦꯡꯊꯣꯛꯅꯕ ꯇꯧꯋꯣ ꯑꯗꯨꯃ ꯑꯗꯨꯒ ꯍꯣꯏ ꯍꯌꯦꯡ ꯆꯠꯂꯣ ꯑꯗꯨꯝ ꯀꯩꯁꯨ ꯀꯥꯏꯗꯦ ꯊꯕꯛ ꯂꯩꯔꯕꯃꯤꯅ ꯀꯩ ꯎꯄꯥꯏ ꯂꯩ ꯅꯠꯇ꯭ꯔꯥ ꯊꯕꯛ ꯂꯩꯇ꯭ꯔꯒꯗꯤ ꯁꯨꯝ ꯌꯥꯒꯗ꯭ꯔꯅ ꯈꯪꯕ ꯋꯥꯅꯦꯕ ꯑꯗꯨ ꯌꯥꯗ꯭ꯔꯗꯤ ꯌꯥꯗ꯭ꯔꯦ ꯊꯕꯛꯇꯨꯁꯨ ꯆꯠꯇꯕ ꯌꯥꯗꯕꯅꯤꯅ ꯆꯠꯊꯣꯛꯑꯣ ꯑꯗꯨꯒ ꯎꯅꯔꯣ ꯋꯥꯔꯤ ꯋꯥꯇꯥꯏꯗꯨꯣ ꯐꯖꯅ ꯁꯥꯟꯅꯔꯝꯃꯣ ꯑꯗꯨꯒ ꯌꯦꯡꯉꯣ ꯑꯗꯣ ꯑꯁꯦꯡꯕꯒꯤ ꯍꯥꯏꯔꯒꯗꯤ ꯃꯣꯏꯅ ꯅꯤꯌꯣꯝꯗꯣ ꯊꯦꯡꯅꯅ ꯂꯧꯖꯕꯅꯤꯅ ꯆꯍꯤ ꯑꯃ ꯆꯣꯟꯊꯖꯕꯅꯤꯅ ꯃꯣꯏꯅ ꯑꯗꯨ ꯈꯪꯐꯝꯗꯤ ꯊꯣꯛꯄꯅꯦ ꯈꯪꯗ꯭ꯔꯦ ꯍꯥꯏꯔꯁꯨ ꯍꯥꯏꯔꯒ ꯍꯥꯟꯅꯗꯒꯤ ꯇꯧꯔꯛꯏꯁꯦ ꯁꯨꯃꯥꯏꯅ ꯇꯧꯕꯅꯦ ꯍꯥꯏꯕꯗꯨꯗꯤ ꯑꯃꯨꯛ ꯈꯪꯍꯟꯕ ꯑꯃꯗꯤ ꯆꯪꯉꯦ ꯃꯣꯏ ꯨ ꯍꯥꯟꯅ ꯈꯪꯗꯦ ꯍꯥꯏꯔꯒꯁꯨ ꯑꯗꯨꯃꯥꯏꯅ ꯇꯧꯕꯅꯗꯤ ꯐꯒꯗꯕꯗꯤ ꯃꯥꯜꯂꯦ ꯑꯗꯨ ꯌꯦꯡꯉꯣ ꯑꯗꯨ ꯐꯔꯦ ꯅꯣꯏ ꯉꯁꯤ ꯀꯩꯅꯣ ꯊꯕꯛꯄꯨꯗꯤ ꯂꯣꯏꯁꯤꯜꯂꯦ ꯍꯥꯏꯔꯦ ꯑꯗꯣ ꯍꯧꯖꯤꯛꯇꯤ ꯑꯗꯨꯝ ꯀꯥꯗ ꯂꯩꯔꯕ꯭ꯔꯣ ꯀꯃꯥꯏ ꯀꯃꯥꯏꯅ ꯇꯧꯗꯣꯏꯅꯣ ꯑꯣ ꯍꯧꯖꯤꯛꯇꯪꯥꯡꯗ ꯍꯥꯏ
ꯍꯥꯏꯗꯤ ꯉꯔꯥꯡꯒꯤꯁꯨ ꯀꯣ ꯀꯣꯜ ꯂꯤꯛ ꯃꯌꯥꯝꯗꯣ ꯊꯤꯟꯗꯣꯛꯀ ꯊꯤꯟꯖꯤꯟ ꯈ ꯑꯗꯒꯤ ꯂꯩꯀꯥꯏꯒꯤ ꯋꯥꯏꯕ ꯄꯣꯠ ꯆꯩ ꯃꯌꯥꯝꯁꯨ ꯑꯃꯨꯛ ꯊꯤꯟꯗꯣꯛ ꯊꯤꯟꯖꯤꯟ ꯇꯧꯔꯦ ꯆꯥꯛꯁꯨ ꯉꯁꯥꯏ ꯊꯦꯡꯉꯦ ꯄꯨꯡ ꯕꯥꯔꯣ ꯍꯦꯜꯂ ꯆꯥꯕꯗꯣ ꯑꯌꯨꯛꯇꯀꯣ ꯑꯗꯒꯤ ꯍꯦꯛ ꯆꯥꯊꯣꯛꯄꯒ ꯑꯃꯨꯛ ꯍꯣꯔꯦꯟꯒꯤ ꯑꯃꯨꯛ ꯅꯨꯃꯤꯗꯥꯡ ꯋꯥꯏꯔꯝ ꯑ ꯃꯣꯏꯒꯤ ꯎꯐꯨ ꯁꯣꯛ ꯍꯥꯡꯕ ꯅꯣꯉꯥꯟꯕ ꯂꯥꯛꯄꯒꯤ ꯑꯗꯨꯒꯤ ꯆꯥꯕ ꯊꯛꯄꯒꯤ ꯇꯧꯗꯅ ꯑꯃꯨꯛ ꯕꯖꯥꯔ ꯆꯠꯇꯅ ꯄꯣꯠ ꯆꯩ ꯂꯩꯗꯅ ꯑꯗꯨꯝ ꯑꯩ ꯉꯁꯥꯏ ꯅꯪꯉꯣꯟꯗꯕꯨ ꯍꯥꯏꯒꯦ ꯇꯧꯔꯔꯕꯅꯤꯅ ꯅꯪ ꯍꯥꯏꯇꯝꯗꯧ ꯃꯥꯟꯗ꯭ꯔꯤꯅ ꯃꯣꯏ ꯆꯅꯥꯒ ꯉꯔꯥꯡꯁꯨ ꯑꯩ ꯄꯨꯡꯈꯥꯎ ꯈꯥꯎꯔꯦ ꯏꯟꯖꯥꯡꯗꯣ ꯄꯤꯕ ꯅꯪ ꯅꯪꯁꯨ ꯇ꯭ꯔꯦ ꯍꯧꯖꯤꯛ ꯆꯥꯕꯗꯤ ꯆꯥꯅꯤꯡꯉꯝꯃꯣꯏ ꯑꯣꯏ ꯇꯥꯔꯁꯨ ꯈꯤꯇꯪꯅꯤ ꯄꯨꯔꯒ ꯑꯌꯨꯛꯀꯨꯝꯕꯗ ꯆꯥꯕꯁꯨ ꯌꯥꯏꯗꯅꯀꯣ ꯑꯩꯁꯨ ꯉꯥ ꯄꯨꯡꯈꯥꯎ ꯀꯥꯎꯕꯅꯤ ꯊꯕꯛꯇꯣ ꯌꯥꯝꯃꯟꯕꯒꯤ ꯑꯗꯨꯗꯨꯒꯤ ꯉꯁꯤꯗꯣ ꯆꯅꯥꯒ ꯌꯦꯡꯉꯒ ꯉꯧꯕꯗ ꯅꯤꯡꯁꯤꯡꯉꯛꯄꯅꯦꯕꯀꯣ ꯁꯤꯡꯖꯨꯁꯨ ꯇꯧꯕꯅꯤ ꯑꯗꯩ ꯅꯨꯡꯊꯤꯟꯗ ꯇꯧꯕꯅꯤꯅ ꯑꯃꯨꯛ ꯀꯩꯅꯣ ꯇꯧꯗꯕ ꯑꯩ ꯈꯥꯛꯁꯨ ꯈꯥꯎꯗ꯭ꯔꯔꯤꯅꯦ ꯑꯗꯨꯗꯨꯒꯤꯅꯤ ꯅꯪ ꯂꯥꯛꯑꯒ ꯑꯗꯨꯝ ꯆꯥꯃꯤꯟꯅꯔꯝꯃꯁꯨ ꯉꯥꯏꯔ ꯆꯥꯃꯤꯟꯅꯔꯝꯃꯁꯨ ꯌꯥꯕꯅꯤ
ꯖꯗ ꯑꯗꯨꯕꯨꯗꯤ ꯑꯩ ꯁꯨ ꯍꯜꯂꯛꯑꯒ ꯑꯗꯨꯝ ꯑꯗꯨꯝ ꯆꯥꯔꯦ ꯍꯥꯏꯕꯗꯤ ꯑꯗꯨꯝ ꯂꯩꯔꯨꯕꯒꯤ ꯍꯜꯂꯛꯑꯒ ꯑꯃꯨꯛ ꯆꯅꯦ ꯀꯩ ꯇꯧꯔ ꯆꯥꯔꯦꯗ ꯑꯗꯨꯕꯨꯗꯤ ꯀꯩꯁꯨ ꯀꯥꯏꯗꯦꯗ ꯑꯗꯣ ꯉꯔꯥꯡ ꯅꯣꯏ ꯀꯌꯥꯝ ꯊꯦꯡꯅ ꯇꯨꯝꯅꯒꯦ ꯀꯃꯥꯏꯅ ꯇꯧꯒꯦ
ꯑꯁ ꯉꯔꯥꯡ ꯊꯦꯡꯉꯦꯗ ꯃꯣꯏꯒꯤ ꯑꯉꯥꯡꯈꯩꯗꯣ ꯆꯥꯕꯗꯣ ꯁꯨꯡꯂꯣꯏ ꯂꯣꯏꯁꯤꯟꯗꯕ ꯍꯥꯏꯕꯗꯤ ꯍꯤꯗꯥꯛ ꯀꯩꯀꯩꯗꯣ ꯈꯔ ꯊꯛꯎꯔꯕꯅꯤꯅ ꯑꯗꯨꯝ ꯋꯥꯔꯤꯗꯣ ꯁꯨꯝ ꯁꯝꯗꯦ ꯇꯥꯡꯈꯠꯄ ꯆꯞ ꯃꯥꯟꯅꯔꯕꯅꯦ ꯅꯣꯡ ꯇꯥꯗꯣꯏ ꯅꯣꯏ ꯍꯧꯒꯠꯂꯣ ꯍꯧꯒꯠꯂꯣ ꯊꯦꯡꯅꯔꯅꯤꯅ ꯑꯗꯨꯗꯨꯒꯅꯦ ꯃꯃꯥꯟꯅꯕ ꯊꯤꯟꯗꯣꯛꯄꯅꯦ ꯈ꯭ꯔꯦ ꯑꯃ ꯕꯣꯔꯁꯤꯅ ꯍꯜꯂꯛꯇ꯭ꯔꯦ ꯍꯜꯂꯛꯇ꯭ꯔꯦ ꯍꯜꯂꯛꯇ꯭ꯔꯦ ꯄꯨꯡ ꯐꯥꯎ ꯇꯥꯛ ꯀꯥꯟꯗ ꯍꯜꯂꯛꯑꯦ ꯑꯁ ꯕꯦꯔꯥꯅꯤ ꯉꯅ ꯇꯧꯔꯤꯁꯦ ꯑꯗꯨꯒ ꯃꯧꯗꯨꯅ ꯑꯃꯨꯛ ꯀꯩꯅꯣꯒ ꯑꯩꯈꯣꯏ ꯑꯗꯒꯤ ꯑꯉꯥꯡ ꯅꯨꯄꯤ ꯃꯣꯏ ꯁꯨꯝ ꯍꯥꯏꯗꯤ ꯁ꯭ꯀꯨꯜ ꯇꯥꯏꯃꯤꯟ ꯍꯥꯏꯄ ꯈꯪꯅꯕ ꯂꯩꯕ ꯃꯥꯜꯂꯦꯕꯀꯣ ꯑꯗꯨ ꯇꯧꯔ ꯁꯪꯍꯜꯂꯦ ꯄꯨꯡ ꯐꯚꯥꯔꯛ ꯐꯥꯎꯨꯛ ꯍꯜꯂꯛꯇ꯭ꯔꯤꯐꯣ ꯑꯗꯨꯒ ꯃꯥ ꯄꯨꯡ ꯕꯥꯔꯣ ꯑꯗꯨꯋꯥꯏ ꯍꯜꯂꯛꯑꯦ ꯑꯗꯗꯒꯤ ꯃꯥꯁꯨ ꯍꯜꯂꯛꯇ꯭ꯔꯕꯅꯤ ꯑꯩꯈꯣꯏꯁꯨ ꯇꯨꯝꯕ ꯌꯥꯏ ꯑꯁ ꯅꯣꯏ ꯆ ꯊꯕꯛ ꯃꯌꯥꯝ ꯇꯧꯔꯤꯗ ꯍꯥꯏꯕꯗꯤ ꯀꯣꯜ ꯛ ꯂꯣꯏꯁꯤꯟꯕ ꯑꯗꯩ ꯆꯥꯛꯈꯥꯏꯔꯝꯕꯗꯣ ꯍꯥꯏꯗꯤ ꯉꯔꯥꯡ ꯃꯈꯣꯏꯒꯤ ꯆꯥꯛ ꯏꯁꯤꯡ ꯊꯣꯡꯉꯝꯕ ꯃꯣꯟ ꯊꯣꯡꯉꯝꯕꯗꯣ ꯃꯤꯒꯤ ꯀꯩꯅꯣꯗꯣ ꯁꯨꯝꯃꯛꯇ ꯍꯥꯏꯗꯤ ꯍꯧꯒꯠꯂꯛꯄꯗ ꯀꯣꯜ ꯂꯤꯛ ꯑꯃꯥꯡꯕ ꯑꯗꯒꯤ ꯑꯃꯨꯕ ꯀꯩꯀꯩꯗꯨꯣ ꯎꯕ ꯐꯠꯇꯦꯅꯀꯣ ꯑꯗꯨꯝ ꯃꯔꯣꯝꯗꯣ ꯊꯝꯅꯕ ꯍꯣꯟꯖꯤꯟꯕꯅꯦ ꯈꯣꯠꯆꯤꯟꯕꯅꯦ ꯑꯗꯩ ꯁꯪꯒꯣꯏ ꯃꯆꯤꯗ ꯈꯔ ꯊꯝꯕꯅꯦ ꯑꯗꯩ ꯇꯧꯔꯦ ꯑꯗꯩ ꯆꯧꯀꯤ꯭ꯔꯤ ꯃꯌꯥꯝꯗꯁꯨ ꯅꯣꯡ ꯇꯥꯔꯛꯄ ꯀꯩꯗꯧꯔꯗꯤ ꯅꯨꯡꯉꯥꯏꯔꯣꯏꯅ ꯂꯣꯏꯅ ꯍꯥꯏꯗꯤ ꯍꯥꯞꯆꯤꯜꯂꯒ ꯊꯝꯃꯦ ꯑꯩ ꯁꯪꯒꯣꯏ ꯗ ꯑꯗꯒꯤꯗꯤ ꯑꯃꯨꯛ ꯐꯛ ꯅꯨꯡꯁꯨ ꯂꯣꯏ ꯀꯣꯏꯅ ꯈꯜꯂꯦ ꯑꯗꯩ ꯃꯁꯤꯡ ꯊꯤꯅ ꯈꯣꯠꯇꯅ ꯑꯃ ꯇꯧꯔꯦ ꯑꯗ ꯐꯛꯇꯨꯕꯨꯗꯤ ꯃꯔꯤ ꯋꯥꯠꯂꯝꯃꯦ ꯉꯁꯥꯏ ꯑꯌꯨꯛꯇ ꯂꯥꯏꯔꯤꯛ ꯊꯤ ꯀꯥꯟꯗ ꯂꯣꯏ ꯁꯨꯔꯝꯃꯦ ꯑꯗꯨꯗꯨꯒ ꯑꯇꯣꯞꯄ ꯁꯨꯝ ꯆꯥꯏꯔꯝꯕ ꯈꯣꯠꯂꯝꯕ ꯕꯥ ꯈꯥꯎꯗ ꯍꯟꯖꯤꯟꯕ ꯌꯥꯝꯃ ꯃꯈꯩꯗꯣ ꯑꯗꯩ ꯍꯨꯏ ꯅꯣꯡꯁꯨ ꯂꯩꯔꯤꯉꯀꯣ ꯑꯗꯨꯗꯖꯤ
ꯑꯗꯣ ꯀꯩꯅꯣ ꯍꯣꯏ ꯑꯗꯨꯕꯨꯗꯤ ꯈꯪꯕꯨꯗꯤ ꯈꯪꯉꯤ ꯍꯥꯏꯕꯗꯤ ꯑꯩꯈꯣꯏꯅ ꯆꯠꯂꯤꯗꯨ ꯊꯕꯛ ꯀꯩꯝ ꯇꯧꯗꯅ ꯑꯗꯨꯝ ꯆꯞꯄ ꯆꯞ ꯃꯥꯟꯅꯔꯛꯄꯅꯤꯗ ꯊꯕꯛ ꯂꯩꯗꯣꯏꯁꯤꯗꯤ ꯃꯌꯥꯝꯗꯣ ꯍꯧꯒꯠꯈ꯭ꯔ ꯃꯇꯨꯡꯗꯅꯦꯕ ꯊꯕꯛ ꯃꯌꯥꯝ ꯊꯣꯛꯂꯛꯀꯗꯣꯏꯁꯦ
ꯎ
ꯍꯣꯏ ꯑꯗꯨꯅꯦꯅ ꯑꯩꯁꯨ ꯀꯩꯁꯨ ꯈꯟꯗꯦꯗ ꯍꯥꯏꯗꯤ ꯅꯣꯏꯗꯣ ꯉꯔꯥꯡ ꯅꯣꯏꯗꯣ ꯅꯨꯡꯉꯥꯏꯏꯔꯝꯗ ꯆꯥꯕ ꯐꯖꯅ ꯆꯥꯈꯤꯗ꯭ꯔꯦ ꯉꯁꯥꯏ ꯑꯃꯃꯨꯡ ꯑꯣꯏꯅ ꯍꯪꯉꯦ ꯅꯣꯏ ꯀꯃꯥꯏꯅ ꯆꯥꯛ ꯆꯥꯈꯤꯕ ꯈꯣꯠꯈꯤꯕ ꯃꯥꯗꯣ ꯉꯔꯥꯡ ꯀ ꯑꯝꯇ ꯊꯦꯡꯅꯕ ꯐꯪꯗ꯭ꯔꯦ ꯈꯣꯠꯇ꯭ꯔꯦ ꯃꯃꯥꯗ ꯃꯌꯥꯝꯗꯣ ꯂꯣꯏꯅꯅ ꯇꯧꯔꯤꯀꯥꯟꯗꯅ ꯑꯩꯅ
ꯑꯗꯨꯝ ꯍꯣꯏ ꯆꯥꯛꯃꯛꯇꯤ ꯆꯥꯈꯤꯗꯦ ꯑꯗꯨ ꯄꯥꯎ ꯅꯣꯡ ꯐꯖꯅ ꯆꯥꯈꯤꯕꯅꯤ ꯈꯣꯠꯈꯤꯕꯅꯦ ꯑꯗꯨꯃꯥꯏꯅ ꯍꯥꯏꯔꯦ ꯍꯣ ꯑꯗꯨꯅꯦ ꯀꯩꯁꯨ ꯀꯥꯏꯗꯦꯗ ꯑꯗꯨ ꯊꯕꯛꯇꯣ ꯂꯩꯈꯤꯕꯕꯨꯗꯤ ꯌꯥꯗꯦꯕꯀꯣ ꯑꯗꯨꯝ ꯀꯩꯅꯣ ꯀꯩꯅꯣ ꯇꯧꯃꯤꯟꯅꯕꯗꯣ ꯑꯗꯣ ꯍꯥꯏꯕꯗꯤ ꯑꯩꯁꯦ ꯅꯣꯡꯉꯥꯜꯂꯑ ꯍꯥꯏꯗꯣ ꯑꯩꯗꯤ ꯍꯌꯦꯡ ꯀꯩꯅꯣꯝꯃ ꯊꯕꯛꯀꯨꯝꯕ ꯆꯠꯅꯤ ꯍꯥꯏꯕ ꯂꯩꯔꯒꯗꯤꯅ ꯉꯁꯤ ꯍꯌꯦꯡ ꯁꯨꯇꯤ ꯑꯣꯏꯅꯤ ꯍꯥꯏꯔꯒꯗꯤ ꯉꯁꯤꯁꯦ ꯑꯗꯨꯝ ꯍꯦꯟꯅ ꯐꯥꯎꯕ ꯊꯕꯛ ꯇꯧꯒꯦꯔꯥ ꯑꯃ ꯇꯧꯒꯦꯔ ꯇꯧꯕꯗꯣ ꯀꯩꯁꯨ ꯋꯥꯈꯟꯗ ꯅꯨꯡꯉꯥꯏꯇꯕ ꯑꯣꯔ ꯀꯩꯝ ꯀꯔꯤꯝ ꯈꯟꯗꯦꯕ ꯍꯌꯦꯡꯁꯦ ꯊꯕꯛ ꯆꯠꯀꯗꯕ ꯂꯩ ꯍꯥꯏꯔꯁꯤꯅ ꯑꯩꯁꯦ ꯑꯗꯨꯝ ꯉꯁꯤꯗꯒꯤ ꯑꯗꯨꯝ ꯅꯨꯡꯗꯥꯡꯁꯦ ꯌꯥꯝ ꯀꯥ ꯍꯦꯟꯅ ꯊꯦꯡꯅ ꯑꯗꯨꯃꯥꯏꯅ ꯂꯩꯊꯣꯛ ꯈꯣꯠꯇꯣꯛꯄꯁꯦ ꯇꯧꯅꯤꯡꯗꯕꯤꯁꯦ ꯑꯗꯨꯝ ꯍꯧꯔꯛꯅꯦꯕ ꯏꯁꯥꯗꯀꯣ ꯑꯗꯨꯃꯥꯏꯅꯁꯨ ꯇꯧꯕꯒꯤꯅꯤꯗ ꯑꯗꯨꯝ ꯍꯣꯏ ꯆꯠꯂꯒ ꯌꯦꯡꯉꯒꯦꯅ ꯍꯥꯏꯗꯤ ꯊꯕꯛꯇꯣ ꯑꯗꯨꯗ ꯂꯩꯔꯒꯗꯤ ꯊꯕꯛ ꯂꯩꯔꯤꯅꯦꯗꯤ ꯈꯪꯗꯦ ꯈꯪꯉꯦꯕ ꯑꯗꯨ ꯑꯣꯏꯔꯒꯁꯨ ꯋꯥꯠꯈꯤꯗꯧꯕ ꯍꯥꯏꯇꯥꯔꯦ ꯃꯌꯥꯝ ꯆꯥꯕꯁꯨ ꯂꯣꯏꯗ꯭ꯔꯤꯕꯅꯤꯅ ꯑꯗꯒꯤ ꯊꯦꯡꯒꯗꯧꯕꯗꯣ ꯑꯗꯨꯒꯤ ꯑꯗꯨꯝ ꯆꯠꯂꯕꯅꯤꯅ ꯑꯗꯨꯝ ꯌꯥꯎꯃꯤꯟꯅꯔꯝꯝꯕꯒꯤꯕꯨꯗꯤ ꯌꯥ ꯑꯗꯩ ꯑꯃꯗꯨꯁꯨ ꯉꯟꯇꯥ ꯑꯃꯨꯛ ꯌꯣꯒꯥ ꯀ꯭ꯂꯥꯁ ꯆꯠꯇꯣꯏꯅꯤꯅꯅꯦ ꯂꯩꯇꯕꯗꯨ ꯌꯥꯔꯣꯏꯗꯕ ꯑꯩꯅ ꯑꯃꯨꯛ ꯊꯤꯜꯂꯝꯃꯤꯅꯦꯕ ꯃꯥꯗꯣ
ꯍꯣꯏ
ꯍꯣꯏ ꯍꯣꯏ ꯆꯥꯛꯒꯦ ꯅꯪ ꯉꯥꯡ ꯆꯂꯤ ꯇꯥꯏꯃꯤꯡ ꯑꯗꯨ ꯆꯞ ꯆꯥꯔꯦꯅ ꯄꯨꯡ ꯇꯔꯥꯗꯤ ꯇꯥꯔꯛꯑꯕꯅꯤ ꯍꯣꯏ ꯊꯕꯛꯄꯨꯗꯤ ꯑꯌꯥꯝꯕ ꯍꯥꯏꯗꯤ ꯃꯣꯏ ꯆꯥꯕ ꯃꯇꯨꯡꯗꯀꯣꯣꯜ ꯂꯤ ꯃꯌꯥꯝꯗꯣ ꯑꯗꯨꯝ ꯂꯣꯏꯁꯤꯟ ꯈꯣꯟ ꯍꯣꯏ ꯍꯣꯏ ꯆꯥꯏꯔꯝꯕ ꯃꯌꯥꯝ ꯀꯀꯩꯣ ꯂꯣꯏꯁꯤꯟ ꯈꯣꯠꯟꯕ ꯈꯛꯇꯗ ꯍꯣ ꯑꯗꯨꯗꯤ ꯉꯁꯤ ꯅꯨꯡꯗꯥꯡꯁꯨ ꯃꯌꯥꯝ ꯄꯨꯟꯅ ꯆꯥꯈꯤꯗꯣꯔꯤꯕ꯭ꯔꯥ ꯀꯃꯥꯏꯅ ꯇꯧꯗꯣꯏꯅꯣ
ꯑꯁ ꯈꯪꯗꯤꯅꯦ ꯆꯥꯈꯤꯗꯣꯏꯔꯥ ꯆꯥꯔꯣꯏꯗꯣꯏꯔꯥ ꯉꯁꯤ ꯅꯨꯃꯤꯗꯥꯡ ꯍꯧꯖꯤꯛ ꯆꯥꯈꯤꯗꯧ ꯃꯥꯜꯂꯦ ꯉꯁꯥꯏꯁꯨ ꯆꯥꯔꯦ ꯑꯗꯒꯤ ꯍꯧꯖꯤꯛꯁꯨ ꯃꯌꯥꯝ ꯂꯥꯛꯑꯝꯕꯒꯤ ꯆꯥꯔꯁꯨ ꯊꯦꯡ ꯆꯥꯗꯧ ꯃꯥꯗ꯭ꯔꯦ ꯃꯌꯥꯝ ꯂꯥꯛꯑꯝꯕꯒꯤ ꯀꯩꯀꯩ ꯆꯥꯕ ꯈꯣꯠꯄ ꯇꯧꯈꯤꯕꯅꯤꯅꯀꯣ ꯍꯦꯛꯇ ꯂꯣꯏ ꯀꯨꯏꯗ꯭ꯔꯤꯕꯀꯣ
ꯍꯣꯏ ꯑꯗꯨꯕꯨꯗꯤ ꯅꯨꯡꯊꯜ ꯑꯣꯏꯔꯝꯃꯤꯅ ꯑꯗꯨꯝ ꯈꯔ ꯀꯩꯅꯣ ꯇꯧꯕꯅꯤ ꯇꯧꯔꯝꯃꯅꯤ ꯑꯗꯨ ꯅꯣꯏ ꯏꯅꯥꯎꯄꯥꯒꯤꯗꯨꯗꯤ ꯃꯁꯤꯡ ꯂꯩꯔꯤꯕ꯭ꯔꯣ ꯀꯣꯜ ꯇꯧꯕ ꯌꯥꯕꯒꯤ ꯀꯃꯥꯏꯅ ꯇꯧꯒꯦ
ꯍꯣꯏ ꯃꯥꯒꯤꯗꯣ ꯑꯩꯅ ꯈꯟꯕꯗ ꯃꯥꯄꯜꯂ ꯇꯔꯥꯔ ꯑꯗꯨꯃꯥꯏꯅ ꯂꯩꯔꯝꯒꯅꯤ ꯑꯗꯨ ꯂꯣꯏꯔꯒ ꯑꯗꯨꯝ ꯇꯧꯕꯤꯒꯦ ꯑꯗꯨꯗ ꯃꯥꯗꯣ ꯁꯨꯝ ꯍꯥꯏꯗꯤ ꯐꯣꯟꯗꯣ ꯄꯥꯏꯕ
ꯐꯣꯟꯗ ꯄꯥꯏꯕꯅꯤꯅꯀꯣ ꯂꯩꯇꯕ ꯃꯥꯒꯤ ꯑꯗꯨꯝ ꯃꯥꯁꯦ ꯊꯕꯛ ꯂꯩꯖꯩꯅꯀꯣ ꯍꯣ ꯍꯣꯏ ꯑꯗꯨ ꯑꯗꯨ ꯌꯦꯡꯉꯣ ꯍꯥꯏꯕꯗꯤ ꯃꯥꯒꯤꯁꯨ ꯅꯕꯥꯅꯤ ꯁꯪꯅꯕ ꯇꯥꯏꯃꯤꯡ ꯑꯣꯏꯗ ꯑꯣꯏꯔꯒꯗꯤ ꯃꯥꯒꯤꯗ ꯃꯥꯒꯤ ꯐꯣꯟꯗ ꯅꯪꯅ ꯇꯧꯕꯤꯕ ꯍꯥꯏꯗꯣ ꯃꯥꯉꯣꯟꯗꯅꯦ ꯀꯥꯟꯅꯖꯍꯧꯗꯣꯏꯁ ꯁꯤꯗꯤ ꯑ ꯌꯦꯡꯉꯣ ꯉꯥꯏꯍꯥꯛ ꯁꯨꯝ ꯍꯥꯏꯔꯒꯗꯤꯀꯣ ꯑꯗꯣ ꯑꯉꯥꯡꯅꯤꯅ ꯇꯥꯏꯃꯤꯡ ꯆꯥꯟꯅꯕ ꯍꯥꯏꯁꯦ ꯋꯥꯅꯕꯨꯗꯤ ꯊꯣꯛꯇꯣꯔꯤꯕ ꯍꯥꯏꯗꯤꯦ ꯃꯣꯏꯁꯨ ꯑꯗꯨꯝ ꯑꯩꯈꯣꯏꯁꯨ ꯆꯞ ꯃꯥꯟꯅꯩ ꯐꯣꯟ ꯍꯦꯛ ꯌꯥꯎꯗꯕꯗ ꯉꯥꯏꯍꯥꯛꯇꯪ ꯀꯩ ꯍꯥꯏꯅꯤ ꯇꯧꯝꯕ ꯑꯗꯨꯝ ꯈꯪꯗꯗꯅꯀꯣ ꯑꯗꯨꯅ ꯃꯣꯏꯁꯨ ꯇꯥꯏꯃꯤꯡꯗꯨꯣ ꯆꯥꯟꯅꯔꯒꯗꯤ ꯌꯦꯡꯉꯣ ꯍꯥꯏꯕꯗꯤ ꯇꯧꯍꯧꯕꯗꯨꯅꯗꯤ ꯃꯥꯒꯤ ꯑꯃꯨꯛ ꯐꯗꯣꯏꯅꯤ ꯃꯥꯅꯁꯨ ꯑꯇꯣꯞꯄꯗ ꯇꯧꯅꯉꯥꯏꯁꯨ ꯂꯩꯇꯦ ꯍꯥꯏꯔꯕꯅꯤꯅ ꯑꯗꯨꯅ ꯌꯦꯡꯉꯣ ꯆꯥꯟꯅꯔꯒꯗꯤ ꯑꯗꯨꯝ
ꯍꯣꯏ ꯑꯗꯨꯅꯦ ꯇꯧꯕ ꯃꯇꯝꯗ ꯆꯥꯟꯅꯗꯕ ꯑꯗꯩ ꯃꯣꯏꯗꯤ ꯑꯃꯨꯛ ꯁꯥꯟꯅꯕ ꯒꯦꯝ ꯅꯨꯡ ꯁꯥꯟꯅꯕ ꯈꯣꯠꯄ ꯇꯧꯕꯅꯤꯅꯦ ꯐꯣꯟꯗ ꯑꯗꯨꯝ ꯀꯨꯏꯔꯝ ꯁꯤꯖꯤꯟꯅꯕꯗ ꯑꯗꯨ ꯈꯤꯇꯪ ꯊꯥꯔꯀꯥꯟꯗꯅ ꯑꯃꯨꯛ ꯃꯩ ꯌꯥꯎꯔꯝꯃꯔꯣꯏ ꯃꯩ ꯌꯥꯎꯗꯕꯒꯤ ꯑꯃꯨꯛ ꯑꯗꯨ ꯑꯗꯨꯝꯀꯣꯟ
ꯀ ꯇꯧꯕꯗꯨꯗꯤ ꯑꯗꯨꯒꯤ ꯋꯥꯅꯤꯗ ꯍꯣꯏ ꯍꯣꯏ ꯃꯩ ꯌꯥꯎꯗ꯭ꯔꯀꯥꯟꯗ ꯈ ꯈꯤꯇꯪ ꯍꯥꯏꯗꯤ ꯐꯣꯟ ꯊꯥꯕꯒꯤ ꯇꯥꯏꯃꯤꯡꯒꯤ ꯇꯥꯏꯞꯇ ꯇꯧꯕꯗꯣ ꯑꯗꯨꯅ ꯑꯃꯨꯛ ꯄꯥꯏ ꯄ ꯑꯩꯈꯣꯏꯅ ꯆꯣꯡ ꯄꯥꯏꯁꯤꯟꯕꯗꯤ ꯌꯥꯗ꯭ꯔꯦꯗꯅꯀꯣ
ꯍꯣꯏ ꯑꯗꯨꯃꯥꯏꯅ ꯇꯧꯕꯒꯤꯅꯤ ꯍꯥꯏ ꯃꯣꯏꯗꯤ ꯑꯉꯥꯡ ꯏꯟꯈꯠꯂꯛꯄ
ꯑꯉꯥꯡ ꯏ ꯈꯜꯂ ꯈꯣꯏꯁꯤꯔꯛꯄ ꯃꯣꯏ ꯃꯌꯥꯝ ꯄꯨꯣꯏꯁꯤꯜꯂꯒ ꯑꯗꯨꯝ ꯁꯥꯟꯅꯕ ꯈꯣꯠꯄ ꯇꯧꯕꯅꯤꯅ ꯎꯄꯥꯏ ꯂꯩꯇꯕ ꯍꯣ ꯍꯣꯏ ꯐꯔꯦ ꯐꯔꯦ ꯅꯪꯁꯨ ꯋꯥꯔꯝꯕꯅꯤ ꯉꯥꯏꯍꯥꯛ ꯄꯣꯊꯥꯖꯔꯣ ꯑꯗꯨꯗꯤ ꯍꯣꯔꯦꯟꯦꯟ ꯀꯣꯟꯅ ꯑꯃꯨꯛ ꯌꯦꯡꯉꯁꯤ ꯌꯥꯕ꯭ꯔꯥꯅꯀꯣ
ꯑꯣ ꯐꯔꯦ ꯐꯔꯦ ꯑꯪ ꯊꯝꯃꯃꯦꯣ ꯊꯝꯃꯦꯣ